ꯍꯂꯣ
ꯀꯅꯥ
ꯇꯥꯔꯕ ꯏꯇꯥꯎ
ꯇꯥꯏ ꯇꯥꯏ ꯅꯣꯡ ꯆꯥꯗꯧ ꯃꯥꯜꯂꯦꯍꯦ ꯉꯁꯤꯗꯤ ꯐꯖꯅ ꯈꯥꯛꯑꯦ ꯅꯣꯡ ꯃꯃꯤꯠꯁꯦ
ꯑꯦꯁ ꯅꯣꯡ ꯇꯥꯔꯣꯏ ꯅꯨꯡꯉꯥꯏꯗꯣꯏꯔꯤ ꯇꯨꯝꯕꯗ
ꯑꯗꯨꯅꯦ ꯅꯣꯡ ꯇꯥꯔꯗꯤ ꯅꯨꯡꯗꯤ ꯅꯨꯡꯉꯥꯏꯗꯣꯏꯅꯤ
ꯎꯝ
ꯇꯥꯗꯗꯤ ꯁꯥꯔꯦꯕ ꯌꯥꯝ ꯗꯦꯜꯂꯤꯁꯤ ꯈꯤꯇꯪ ꯆꯝꯊꯣꯛꯑꯀ ꯑꯃꯣꯠꯄ ꯃꯌꯥꯝꯁꯦ ꯆꯥꯝꯊꯣꯛ ꯈꯤꯇꯪ ꯏꯪꯍꯟꯕ ꯌꯥꯔꯦꯕ
ꯅꯍꯥꯟ ꯑꯩꯒ ꯏꯇꯥꯎ ꯀꯩꯅꯣ ꯂꯥꯛꯑꯝꯕꯗꯨꯗꯗꯤ ꯌꯥꯝ ꯀꯟꯅ ꯁꯥꯎꯍꯧꯗꯦ
ꯑꯗꯨ ꯃꯇꯥꯡꯗꯣ ꯑꯣ
ꯅꯣꯡ ꯇꯥꯕ ꯃꯇꯝ ꯑꯣꯏꯌꯦ ꯑꯗꯣ ꯂꯩꯆꯤꯟꯀꯥꯗꯨꯁꯨ ꯑꯩꯈꯣꯏꯒꯤ ꯑꯣꯝꯃꯒ ꯂꯩꯕꯗꯨ ꯇꯧꯗꯦꯕ ꯑꯗꯨꯝ ꯑꯇꯤꯌꯥ ꯈꯔ ꯈꯔ ꯎꯕꯗꯣ
ꯎꯏ ꯎꯏ
ꯑꯗꯨ ꯑꯣꯏꯑꯦꯕ ꯇꯥꯡ ꯃꯔꯤꯗ ꯂꯥꯛꯑꯝꯕꯗꯣ ꯑꯗꯨꯝ ꯋꯦꯗꯔꯗ ꯀꯩꯁꯨ ꯁꯥꯕꯗꯣ ꯎꯍꯧꯗꯦꯕ
ꯅꯪ ꯅꯪ ꯌꯥꯎꯔꯛꯑꯝꯕ꯭ꯔꯣ ꯂꯥꯛꯑꯝꯃꯤꯗꯣ
ꯑ ꯑꯗꯨꯗꯤ ꯑꯣꯟꯂꯦꯟ ꯃꯊꯟꯗꯅꯦ ꯑꯗꯨꯕꯨꯗꯤ ꯉꯔꯥꯡ ꯅꯍꯥꯟꯒꯤ ꯋꯥꯔꯤꯅꯤ ꯃꯥꯅ ꯆꯠꯂꯤꯗꯨꯗꯤ
ꯑꯣ
ꯑꯗꯨꯏ ꯃꯃꯥꯡꯗ ꯃꯅꯥꯎꯄꯥ ꯂꯧ ꯆꯠꯄꯗꯣ ꯑꯩꯒꯤ ꯂꯥꯛꯑꯝꯃꯦꯕ ꯆꯪ ꯆꯪꯗꯦ ꯑꯗꯨꯝ ꯍꯥꯏꯗꯤ ꯕꯁ ꯏꯁꯇꯦꯁꯟꯗꯒꯤ ꯆꯠꯂꯦ ꯑꯦꯌꯥꯔꯄꯣꯔꯠ ꯆꯠꯂꯦ ꯑꯦꯌꯥꯔꯄꯣꯔꯠꯇꯒꯤ ꯑꯗꯨꯝ ꯕꯁ ꯏꯁꯇꯦꯁꯟ ꯂꯥꯛꯑꯒ ꯑꯗꯨꯝ ꯁꯨꯝ ꯂꯩꯑꯦ ꯍꯣꯏ ꯍꯣꯏ ꯅꯠꯇ꯭ꯔꯒꯗꯤ ꯄꯜꯂꯜꯂꯤꯕꯗꯨ ꯌꯥꯏꯗꯕ
ꯋꯥꯕꯅꯦꯃꯤ ꯍꯥꯏꯗꯤ ꯈꯔ ꯋꯥꯔꯁꯨ ꯆꯠꯂꯤꯉꯩꯗ ꯖꯠ ꯆꯠꯍꯧꯕꯅ ꯐꯕꯅꯦꯕ
ꯍꯣꯏ ꯍꯣꯏ ꯑꯗꯨꯅꯦ ꯆꯠꯂꯤꯀꯥꯟꯗ ꯆꯠ
ꯃꯇꯠ ꯃꯇꯠ ꯄꯣꯊꯥꯒ꯭ꯔꯗꯤꯅ‌ꯦ ꯑꯗꯨꯝ ꯆꯠꯅꯤꯡꯉꯥꯛꯇꯕꯅ‌ꯦ ꯍꯥꯏꯕ
ꯍꯣꯏ ꯑꯗꯨꯏꯅꯦ ꯅꯍꯥꯟ ꯑꯩꯒꯥ ꯀꯩꯅꯣꯗꯩ ꯂꯥꯛꯄꯗꯣ ꯂꯤ ꯄꯟꯃꯗꯨ ꯌꯥ ꯄꯟꯃꯗꯨ ꯄꯥꯅꯤꯡꯇ꯭ꯔꯕꯗꯤ ꯋꯥꯁꯨ ꯋꯥꯅꯤꯅ ꯀꯥꯗꯣꯏꯕ ꯄꯣꯊꯥꯅꯤꯡꯉꯕ ꯍꯥꯏꯇꯥꯔꯦ ꯁꯥꯒ ꯁꯥꯔꯦ
ꯎꯝꯝ
ꯑꯗꯩ ꯑꯃꯗꯨꯁꯨ ꯂꯥꯎ ꯆꯠꯁꯤ ꯂꯥꯛꯑꯣꯅ ꯐꯥꯔ ꯄꯨꯔꯦꯅ
ꯃꯥꯗꯤ ꯂꯩꯅꯤꯡꯉꯦꯕ ꯆꯠꯅꯤꯡꯗꯦ ꯋꯥꯔꯦꯅ ꯍꯥꯏꯗꯅ
ꯍꯣꯏ ꯑꯗꯨꯗꯩꯗꯤ ꯑꯩꯅ ꯂꯥꯛꯑꯣ ꯀꯩꯗꯧꯗꯣꯏꯅꯣ ꯂꯥꯛꯑꯣ ꯇꯨꯝꯃ ꯆꯠꯀꯗꯣꯏꯅꯦꯅ ꯅꯨꯡꯉꯥꯏꯅ ꯑꯗꯩꯗꯤ ꯂꯨꯄꯥ ꯆꯥꯇ꯭ꯔꯦꯠ ꯌꯥꯡꯈꯩ ꯆꯥꯇ꯭ꯔ‌ꯦꯠ ꯌꯥꯡꯈꯩ ꯄꯤ ꯕꯁꯇ ꯊꯣꯡꯉ ꯀꯥꯈꯠꯂ ꯊꯣꯡꯉ ꯅꯨꯡꯉꯥꯏ ꯇꯨꯝꯃ ꯆꯠꯄꯅꯤ ꯌꯧꯈꯤ ꯈꯪꯍꯧꯗ‌ꯦ ꯌꯦꯉꯛ ꯆꯥ ꯇꯨꯝꯃꯅꯤ ꯃꯤ ꯀꯞꯊꯣꯔꯀꯥꯟꯗ ꯌꯧ ꯂꯔꯃꯦ
ꯁꯦꯊꯔ ꯄꯥꯏꯕꯅꯦꯕ
ꯑꯗꯩ ꯒꯥꯔꯤꯗꯨꯁꯨ ꯂꯝꯕꯤꯗ ꯈꯥꯝꯕ ꯗꯣ ꯑꯃꯨꯛ ꯈꯥꯝꯗ꯭ꯔꯦꯕ ꯀꯩꯁꯨ
ꯎꯝ
ꯈꯥꯝꯃꯤꯀꯥꯟꯗ ꯑꯗꯨꯝ ꯒꯥꯔꯤꯗꯨꯣ ꯉꯪꯉ ꯑꯗꯨꯝ ꯈꯥꯝꯕꯗ‌ꯣ ꯈꯪꯕ꯭ꯔꯥ
ꯎꯝ
ꯑꯗꯩ ꯑꯩꯈꯣꯏ ꯇꯣꯡꯉꯤꯗꯨꯁꯨ ꯃꯤ ꯇꯔꯥꯃꯨꯛꯇꯅꯦ ꯇꯣꯡꯉꯤꯗꯣ ꯒꯥꯔꯤ ꯑꯆꯧ ꯑꯁꯨꯛ ꯆꯥꯎꯕꯗꯨꯗ ꯗꯥꯏꯔꯦꯛ ꯁꯤꯠꯇꯨ ꯃꯅꯤꯡꯐꯥꯎ ꯏꯟꯊꯔꯦ ꯂꯣꯡꯊꯣꯛꯑ ꯑꯗꯨꯝ ꯅꯥꯟꯅ ꯀꯩꯅꯣ ꯑꯣꯏꯔꯦ ꯏꯁꯂꯤꯞ ꯄꯔꯒ ꯑꯣꯏꯔꯦ ꯑꯦꯁꯤꯒꯗ ꯂꯦ ꯄꯥ ꯑꯗꯨ ꯁ‌ꯦꯊꯒ꯭ꯔ‌ꯦ ꯑꯗꯩ
ꯑꯗꯨꯃꯥꯏꯅ ꯅꯨꯡꯉꯥꯏꯅ ꯆꯠ ꯄꯨꯂ ꯐꯩꯀ‌ꯣ ꯅꯠꯇꯗꯤ ꯑꯁ ꯂꯦꯟꯗ ꯂꯥꯛꯏꯕꯣ ꯉꯍꯥꯟ ꯔꯥꯛꯂꯣ
ꯍ ꯑ ꯑꯗꯨꯩ ꯇꯨꯝꯍꯧꯔꯀꯥꯟꯗ ꯁꯦꯛꯇꯔ ꯃꯅꯨꯡ ꯆꯪꯂꯦꯕ ꯏꯕꯥꯅꯤꯅ ꯑꯃꯨꯛ ꯀꯨꯝꯗꯗ꯭ꯔꯦꯕ ꯅꯨꯃꯤꯠꯇꯣ ꯅꯨꯃꯤꯠꯇꯨ ꯀꯩꯅꯣꯝ ꯆꯥꯖꯤ ꯀꯩꯅꯣꯝ ꯆꯥꯁꯦꯅ ꯑꯃꯨꯛ ꯀꯨꯝꯗꯗ꯭ꯔꯦ ꯑꯗꯨꯝ ꯇꯨꯝꯒꯤꯕꯗꯩ ꯑꯗꯨꯝ ꯃꯤꯀꯞ ꯊꯣꯛꯂꯛꯀꯥꯟꯗ ꯑꯗꯨꯝ ꯀꯩꯅꯣ ꯇꯧꯔꯂꯩꯔꯝꯃꯦ ꯑꯗꯩ ꯀꯥꯗ ꯌꯧꯔ ꯀꯥꯗ ꯉꯍꯥꯛ ꯀꯩꯀꯩꯅ ꯇꯧꯔ ꯆꯥꯕ ꯌꯥꯕ ꯀꯩꯀꯩꯅꯣ ꯇꯧꯔ ꯆꯥꯔꯗꯩ ꯐꯖꯅ ꯁꯦꯠꯊꯔꯦꯗꯅ
ꯑꯃꯨꯛꯀꯁꯨ ꯁꯦꯊꯔꯨꯔꯦ ꯍꯥꯏ
ꯍꯣꯏꯅꯦ ꯅꯨꯡꯉꯥꯏꯔꯦ ꯐꯃꯨꯡꯅ ꯇꯨꯝꯕꯥꯁꯤꯃꯒ ꯅꯪ ꯀꯌꯥ ꯇꯨꯝ ꯕꯁꯇ ꯇꯨꯝꯒꯦꯔꯥ ꯑꯃꯗ ꯇꯨꯝꯒꯦꯔꯥ ꯇꯨꯝꯕ ꯍꯥꯏꯁꯨ ꯌꯥꯏ ꯏꯁꯥ ꯐ ꯐꯃꯨꯡꯗ ꯇꯨꯝꯕꯩ ꯈꯨꯅꯨꯡꯉꯥꯏꯗꯨꯗꯩꯗꯤ ꯈꯔ ꯈꯦꯠꯅꯩꯗꯅ
ꯌꯥꯝ ꯆꯨꯝ ꯆꯨꯝꯃꯦꯍꯦ
ꯑꯩ ꯏꯁꯥꯒꯤ ꯑꯣꯏꯌꯦ ꯃꯤꯒꯤꯗ ꯐꯅꯌꯥꯝ ꯂꯦꯛꯆꯔꯨꯁꯅꯨ ꯐꯅꯌꯥꯝ ꯂꯩꯖꯔꯨꯁꯅꯨ ꯏꯁꯥ ꯌꯨꯝꯗ ꯇꯨꯝꯕ ꯍꯥꯏꯁꯦ ꯏꯁꯥ ꯌꯨꯝꯗꯣ ꯀꯌꯥ ꯃꯟꯒꯦꯔꯥ ꯈꯣꯠꯀꯦꯔꯥ
ꯃꯥꯅꯦꯕ
ꯇꯨꯝꯕ ꯍꯥꯏꯁꯤꯅ ꯏꯁꯥꯗ ꯊꯤꯅ ꯅꯨꯡꯉꯥꯏꯕ ꯋꯥꯈꯟꯗꯣ ꯊꯤꯅ ꯂꯩꯇꯥꯅ ꯇꯨꯝꯃꯤꯗꯅ
ꯗꯥꯏꯔꯦꯛ ꯗꯥꯏꯔꯦꯛ ꯑꯗꯨꯅꯤ
ꯍꯣꯇꯦꯜꯗꯨ ꯅꯨꯡꯉꯥꯏꯅ ꯐꯅꯌꯥꯝ ꯇꯨꯝꯖꯁꯅꫭꯕ ꯍꯣꯏ ꯇꯥꯔꯁꯨ ꯏꯁꯥꯏ ꯐꯥꯃꯨꯡꯗꯨꯗꯩ ꯍꯦꯟꯄꫭꯟꯗꯦ ꯀꯩꯁꯨ ꯇꯨꯝꯕꯅ ꯅꯨꯡꯉꯥꯏꯕ ꯍꯥꯏꯔꯦ
ꯔꯤꯝ ꯍꯦꯟ
ꯍꯣꯏ ꯅꯣꯡ ꯈꯔ ꯌꯨꯖꯁꯅꯨ ꯑꯃ ꯈꯔ ꯇꯧꯖꯁꯅꯨ
ꯃꯦꯜꯂ ꯂꯣꯏꯔꯦ ꯑꯌꯨꯕꯗꯣ
ꯍꯣꯏꯑꯦ ꯅꯨꯡꯉꯥꯏꯅ ꯏꯁꯥꯏ ꯏꯁꯥꯏ ꯐꯃꯨꯡ ꯍꯥꯏꯁꯦ ꯏꯁꯥꯒꯤ ꯐꯃꯨꯡ ꯍꯣꯝ ꯍꯥꯏꯁꯦ ꯑꯩꯒꯤ ꯍꯣꯝ ꯍꯥꯏꯁꯦ ꯍꯥꯎꯁ ꯍꯥꯏꯗ‍꯭ꯔꯤꯁꯦ ꯀꯩꯗꫭꯏꯅꯣ ꯍꯣꯝ ꯍꯥꯏꯁꯦ ꯀꯩꯗꫭꯏꯅꯣ ꯑ ꯏꯁꯥꯒꯤ ꯅꯨꯡꯉꯥꯏꯖ ꯍꯥꯏꯇꯥꯔꯦ ꯏꯁꯥꯅ ꯊꯤꯅ ꯂꯩꯕꯗ ꯇꯨꯝꯕꯗ ꯆꯥꯕꯗ ꯑꯣꯏꯒꯦꯔꯥ ꯏꯃꯥ ꯏꯄꯥ ꯂꯩꯔꯒ ꯅꯨꯡꯉꯥꯏꯅ ꯀꯩꯍꯥꯏꯅꯤ ꯁꯥꯟꯇꯤꯗ ꯇꯨꯝꯕꯝ ꯍꯥꯏꯇꯥꯔꯦ ꯅꯨꯡꯉꯥꯏꯅ ꯇꯨꯝꯌꯥꯕ ꯑꯧꯅꯤꯅ ꯑꯧꯅꯥ ꯁꯤꯁꯨ ꯍꯧꯗꯤ ꯁꯨꯝꯂꯩꯔꯕꯅꯤꯅ ꯁꯨꯝ ꯌꯨꯝꯒꯤ ꯇꯥꯏꯞ ꯈꯟꯒꯠꯂꯑꯦꯗꯣ
ꯑꯗ ꯑꯦ ꯌꯨꯝꯗꯤ ꯀꯩꯅꯣ ꯏꯁꯥꯒꯤ ꯏꯁꯥꯅ ꯏꯔꯒ ꯂꯧꯔꯒ ꯈꯜꯂꯒ ꯂꯩꯔꯤꯅꯤ ꯁꯤꯗ ꯑꯗꯨꯗꯩꯗ ꯂꯩꯕ ꯅꯨꯡꯉꯥꯏꯔꯅꯤ ꯈꯜꯂꯒ ꯏꯁꯥꯅ ꯂꯧꯖꯔ ꯂꯩꯅꯦ ꯐꯅ ꯍꯥꯏꯖꯕ ꯋꯥꯅꯦ ꯑꯩꯅ ꯃꯤꯒꯤ ꯀꯥ ꯑꯝꯗ ꯆꯠꯂꯦꯒ ꯈꯜꯂꫭ ꯅꯨꯡꯉꯥꯏꯕ ꯑꯦ ꯁꯤ ꯁꯤ ꯀꯥ ꯑꯃ ꯇꯨꯝꯃꯨꯔꯁꯨ ꯅ ꯅꯁꯥꯏꯗꯨꯅ ꯑꯗꯨꯝ ꯍꯦꯜꯂꯛꯀꯅꯤ
ꯍꯣꯏꯑꯦ ꯑꯗꯨꯅꯤ ꯍꯥꯏꯁꯦ ꯏꯁꯥꯒꯤ ꯔꯨꯝ ꯆꯠꯅꯤꯡꯉꯀꯅꯤ ꯏꯁꯥ ꯔꯨ ꯇꯨꯝꯅꯤꯡꯉꯛꯀꯅꯤ
ꯑꯣ ꯁꯥꯗꯦꯁꯤꯁꯨ
ꯑꯗꯨꯅ ꯀꯥꯁꯤ ꯑꯗꯨꯝ ꯀꯥꯟꯗꯤ ꯁꯇꯤ ꯂꯩ ꯇꯕꯃꯤꯅ
ꯑꯗꯤ ꯋꯥꯈꯟꯗꯣ ꯄꯨꯔꯥ ꯁꯥꯟꯇꯤꯗ ꯇꯨꯝꯕ ꯉꯝꯕꯅꯦꯕ
ꯏꯁꯥꯒꯤ ꯅꯨꯡꯉꯥꯏꯖꯗꯕꯁꯨ ꯂꯩ ꯏꯁꯥꯒꯤ ꯃꯣꯟꯁꯦ ꯌꯨꯝꯗꯣ ꯊꯃꯣꯜ ꯏꯁꯥꯅ ꯁꯨꯝ ꯈꯪꯖꯕ ꯍꯥꯏꯗꯤ ꯏꯁꯥꯒꯤꯅꯤ ꯍꯥꯏꯔꯤꯕꯕ ꯃꯣꯟꯁꯤ ꯅꯠꯇ꯭ꯔꯗꯤ ꯃꯤꯒꯤ ꯃꯣꯟ ꯇꯨꯝ ꯃꯇꯝꯗ ꯏꯁꯥꯗ ꯑꯗꯨꯝ ꯄꯦꯟꯗꯕ ꯑꯃ ꯂꯩꯌꯦꯕ ꯅꯨꯡꯉꯥꯏꯇꯕ ꯍꯥꯏꯇꯥꯔꯦ ꯁꯤꯁꯦ ꯃꯪ ꯊꯤꯕꯁꯨ ꯃꯌꯥꯝ ꯌꯥꯎꯔꯦꯀꯣ ꯑꯩꯉꯣꯟꯗ ꯃꯣꯟ ꯆꯥꯟꯅꯗꯕ ꯑꯣꯏꯒꯔꯥ ꯀ ꯑꯣꯏꯒꯦꯔꯥ ꯑꯗꯨꯝ ꯑꯩꯅ ꯍꯣꯁꯇꯦꯜ ꯂꯩꯕ ꯃꯇꯝꯁꯦ ꯏꯃꯥꯟꯅꯕꯒꯤ ꯍꯣꯁꯇꯦꯜ ꯆꯠꯂ ꯇꯨꯝꯃꯦꯕ ꯑꯩ ꯀꯥꯁꯦ ꯇꯨꯝꯗꯣꯏꯔꯤꯗ ꯃꯥꯒꯤ ꯍꯣꯁꯇꯦꯜ ꯀꯥꯁꯦ ꯇꯨꯝꯕ ꯃꯇꯝꯗ ꯃꯪꯁꯦ ꯃꯪ ꯃꯪꯅ ꯑꯗꯨꯝ ꯀꯥ ꯃꯅꯨꯡꯁꯤ ꯎꯔꯦꯅ ꯑꯩꯉꯣꯟꯗ ꯑꯩ ꯇꯨꯃꯤꯀꯥꯥꯁꯦ ꯑꯗꯨꯝ ꯃꯪꯁꯤꯗ ꯎꯏꯌꯦꯕ ꯃꯪꯁꯤ ꯑꯣꯏ ꯅꯥꯀꯟꯁꯦ ꯃꯤ ꯑꯃꯁꯨꯡ ꯀꯨꯣꯏꯆ ꯆꯠꯂ ꯂꯩꯕ ꯑꯗꯨꯝ ꯑꯩꯉꯣꯟꯗ ꯀꯩ ꯍꯥꯏꯅꯤ ꯃꯨꯟꯅ ꯌꯦꯡꯁꯤꯜꯂꯒ ꯍꯥꯏꯇꯥꯔꯦ
ꯇꯨꯝꯒꯅꯨ ꯍꯧꯒꯠꯂꯨ ꯍꯥꯢꯕꯩ ꯃ‌ꯑꯣꯡꯗ
ꯑꯗꯨꯗꯤ ꯑꯩꯉꯣꯟꯗ ꯑꯗꯨꯝ ꯌꯦꯡꯉ ꯂꯩꯕꯗꯣ ꯂꯦꯄꯒ ꯗꯥꯏꯔꯦꯛ ꯌꯣꯟ ꯊꯣꯛꯈ꯭ꯔꯦꯕ ꯁꯤꯁꯦ ꯃꯪ ꯊꯤꯕ ꯍꯥꯏꯇꯥꯔꯦ ꯑꯗꯨꯒ ꯃꯤꯀꯞ ꯐꯠ ꯊꯣꯛꯑꯦ ꯃꯤꯀꯞ ꯄꯠ ꯊꯣꯛꯑꯒ ꯃꯣꯟꯁꯦ ꯃꯊꯣꯡꯀꯥꯏ ꯇꯥꯛ ꯑꯣꯟꯊꯣꯛꯑꯦ ꯑꯗꯨꯒ ꯇꯨꯝꯃꯝꯕ ꯁꯥꯏꯠꯁꯤꯗꯒꯤ ꯁꯥꯏꯠ ꯑꯃꯗ ꯁꯠ ꯑꯣꯜꯂꯦꯗꯅ ꯑꯩꯖꯔꯦ ꯍꯥꯏꯗꯤ ꯑꯋꯥꯡꯂꯣꯝ ꯇꯣꯜꯂꯝꯃꯁꯨ ꯅꯣꯡꯆꯨꯞ ꯂꯣꯝꯗ ꯁꯛ ꯑꯣꯜꯂ ꯇꯨꯝꯕꯗꯣ ꯑꯗꯨꯃꯥꯏꯅ ꯍꯥꯏ ꯃꯥꯏꯀꯩꯁꯤ ꯁꯠ ꯑꯣꯟꯊꯣꯛ ꯇꯨꯝꯕꯅꯦ ꯑꯗꯨꯝ ꯀꯥꯟꯗꯨꯗ ꯐꯩꯌꯦꯕ ꯍꯥꯏꯗꯤ ꯑꯗꯨꯃꯥꯏꯅ ꯃꯪꯊꯤꯕ ꯑꯃꯐꯛ ꯈꯛꯇ ꯅꯠꯇꯦ ꯑꯗꯨꯝ ꯑꯅꯤ ꯑꯍꯨꯝꯂꯛ ꯌꯥꯎꯈ꯭ꯔꯦ ꯑꯗꯨꯅ ꯏꯁꯥ ꯏꯃꯣꯟ ꯍꯥꯏꯗꯤ ꯏꯁꯥꯅ ꯂꯩꯔꯒ ꯈꯥꯡꯕ ꯃꯣꯟ ꯍꯥꯏꯇꯥꯔꯦ ꯁꯨꯝ ꯏꯁꯥꯅꯦ ꯈꯟꯖꯕ ꯃꯣꯟꯁꯦ ꯁꯤ ꯅꯠꯇ꯭ꯔꯗꯤ ꯇꯨꯝꯕꯁꯦ ꯀꯩ ꯍꯥꯏꯅꯤ ꯄꯥꯛ ꯇꯨꯝꯃꯤꯟ ꯉꯝꯗꯦꯕ ꯁꯨꯝ ꯋꯥꯈꯟꯗꯣ ꯑꯗꯨꯝ ꯈꯜꯍꯜꯂꯦꯕ ꯑꯩ ꯑꯗꯨꯝ ꯂꯥꯏꯕꯛ ꯀꯜꯂꯒ ꯃꯅꯝ ꯅꯝꯃꯒ ꯇꯨꯝꯃꯦꯕ ꯑꯗꯨꯐꯥꯎꯗ ꯑꯗꯨ ꯃꯥꯏ ꯃꯪ ꯊꯤꯕꯗꯣ ꯑꯅꯤ ꯑꯍꯨꯝꯗꯣ ꯌꯥꯎꯔꯦ ꯑꯗꯨꯅ ꯇꯨꯝꯕꯗ ꯅꯨꯡꯉꯥꯏꯖꯗꯕꯗꯣ ꯑꯗꯨꯝ ꯈꯜꯂꯦ ꯃꯤ ꯌꯨꯝꯗ ꯇꯨꯝꯕ ꯃꯇꯝꯁꯤꯗ ꯃꯤꯒꯤ ꯐꯃꯨꯡꯗ ꯇꯨꯝꯕ ꯃꯇꯝꯁꯤꯗ ꯑꯁ ꯃꯪ ꯊꯤꯔꯛꯀꯗ꯭ꯔꯥꯅ ꯁꯨꯝ ꯏꯁꯥꯗ ꯑꯗꯨꯝ ꯍꯥꯟꯅꯩ ꯍꯥꯟꯅ ꯇꯧꯈꯤꯕꯗꯣ ꯑꯗꯨꯝ ꯅꯤꯡꯁꯤꯡꯉꯒꯀꯣ ꯍꯣꯔꯦꯟ ꯇꯨꯡꯒꯤꯗꯩꯗꯨꯗꯤ ꯀꯔꯤꯝ ꯈꯟꯗꯕ ꯇꯨꯡꯒꯤꯗꯨꯗꯩꯗꯤ ꯑꯗꯨꯝ ꯍꯥꯏꯗꯤ ꯇꯨꯝꯐꯝ ꯊꯣꯛ ꯇꯨꯝꯒꯦ ꯍꯥꯏꯗꯤ ꯀꯔꯤꯝ ꯈꯟꯗꯦ ꯑꯗꯨ ꯍꯣꯔꯦꯟ ꯃꯪꯗꯣꯡ ꯊꯤꯖꯤꯜꯂꯛꯑꯗꯤ
ꯍꯣꯏ ꯇꯨꯝꯒ꯭ꯔꯕꯨꯗꯤ ꯈꯟꯗꯣꯏꯅꯣ
ꯍꯣꯏ ꯇꯨꯡ ꯍꯧꯔꯦ ꯍꯧꯛꯂꯀꯥꯟꯗ ꯅꯨꯉꯥꯏꯅ ꯍꯧꯖꯔꯛꯄ ꯅꯠꯇꯅ ꯑꯁꯤ ꯃꯪꯔ ꯇꯝꯕ ꯉꯝꯗꯦ ꯇꯨꯝꯃꯤ ꯀꯥꯏ ꯇꯨꯝꯗ꯭ꯔꯤꯕꯅꯤꯅ ꯄ‌ꯣꯠꯇꯣ ꯍꯣꯔꯦꯟ ꯀꯩ ꯀꯩꯗꯧꯔꯛꯀꯗꯒ‌ꯦ ꯀꯩꯗꯧꯔꯛꯀꯗꯒ‌ꯦ ꯍꯥꯏꯗꯤ ꯃꯪ ꯊꯦꯠꯀꯗ꯭ꯔꯥ ꯑꯃ ꯇꯧꯒꯗꯥꯅ ꯁꯨꯝ ꯈꯟꯕꯗꯕ ꯏꯁꯥ ꯅꯝꯕꯁꯨ ꯌꯥꯎꯋꯦꯕ ꯑꯗꯨ ꯅꯠꯇꯕ ꯑꯃꯨꯛ ꯑꯗꯨꯅ ꯌꯥꯝ ꯋꯥꯕ ꯍꯥꯏꯇꯥꯔꯦ
ꯑ
ꯑꯅ ꯏꯁꯥꯏꯥꯕꯨꯡꯕ ꯍꯧꯖꯤꯛ ꯑꯩꯅ ꯇꯨꯝꯖꯩ ꯏꯁꯥ ꯐꯧꯁꯤꯗꯤ ꯀꯩꯝ ꯇꯧꯗꯦ ꯅꯨꯡꯉꯥꯏꯅ ꯍꯥꯏꯗꯤ ꯑꯩꯅ ꯊꯤꯅ ꯅꯨꯡꯉꯥꯏ ꯇꯨꯝꯕ ꯐꯣꯡꯅꯤꯅ ꯃꯣꯟꯁꯤꯁꯨ ꯑꯩ ꯃꯣꯟꯁꯤꯅ ꯃꯌꯥꯝ ꯂꯩ ꯃꯣꯟꯁꯦ ꯃꯌꯥꯝ ꯂꯩꯕꯁꯦ ꯍꯥꯏꯗꯤ ꯑꯩ ꯃꯣꯟꯁꯤꯗ ꯑꯩ ꯅꯨꯡꯉꯥꯏꯕ ꯃꯌꯥꯝ ꯂꯩꯌꯦꯕ ꯃꯣꯟꯖꯤꯁꯤꯗ ꯂ‌ꯦꯝ ꯃꯤ ꯃꯣꯟꯖ‌ꯦ ꯑꯃ ꯑꯅꯤ ꯑꯍꯨꯝ ꯃꯔꯤ ꯃꯉꯥ ꯇꯔꯨꯛ ꯃꯣꯟ ꯇꯔꯨꯛ ꯃꯨꯛ ꯂ‌ꯦꯝꯃ ꯂꯩ ꯃꯤ ꯑꯃ ꯃꯣꯟ ꯄꯨꯂꯞ ꯈꯥꯡꯉ ꯌꯥꯅꯤ ꯑꯗ ꯃꯣꯟꯁꯦ ꯑꯇꯣꯞꯄ ꯃꯣꯟꯁꯦ ꯀꯩꯝ ꯁꯤꯟꯅꯗꯦꯕ ꯑꯩ ꯃꯣꯟ ꯍꯥꯟꯅ ꯁꯨꯝ ꯏꯁꯥꯗ ꯁꯤꯅ ꯅꯨꯡꯉꯥꯏꯖꯈꯤꯕꯗꯣ ꯑꯗꯨꯅ ꯑꯗꯨꯝ ꯇꯨꯝꯃ ꯂꯩꯅꯦꯕ
ꯎꯝ
ꯅꯠꯇ꯭ꯔꯒꯗꯤ ꯅꯨꯡꯉꯥꯏꯖꯗꯕꯗꯣ ꯍꯣꯏ ꯍꯣꯏ ꯍꯥꯏꯅꯈꯤꯗꯨ ꯁꯤꯗꯤ ꯅꯨꯡꯉꯥꯏꯔ ꯈꯪꯕꯅꯤꯅꯀꯣ
ꯎꯝ
ꯑꯪ ꯀꯣꯜꯂꯒ ꯀꯩ ꯁꯨꯝ ꯅꯥꯀꯟ ꯊꯝꯕ ꯇꯨꯝꯕꯅꯝꯕꯅꯤ ꯃꯣꯟ ꯗꯥꯏꯔꯦꯛ ꯈꯥꯡꯉ ꯇꯨꯝꯕꯗꯨꯗꯤ ꯑꯩ ꯃꯣꯟ ꯁꯤ ꯃꯣꯡꯈꯨꯝꯉ ꯏꯁꯩ ꯁꯦꯒꯥꯏꯔꯦ ꯍꯧꯖꯤꯛ ꯁꯤ ꯁꯨꯝ ꯇꯨꯝꯃꯤ ꯑꯗꯨꯅꯤꯗ ꯏꯇꯥꯎ
ꯈꯤꯇꯪ ꯌꯨꯝꯊꯣꯛꯄꯩ ꯄ꯭ꯂꯥꯟꯗꯤ ꯂꯩꯇꯦ
ꯌꯨꯝ ꯊ‌ꯣꯛꯄꯩ ꯄ꯭ꯂꯥꯟꯁꯦ ꯑꯈ‌ꯣꯢꯃꯥꯅꯗꯤ ꯊꯣꯛꯂꯛꯑꯣ ꯍꯥꯏꯔꯤ ꯑꯗ ꯈꯪꯗꯦ ꯑꯩꯅ ꯍꯥꯏꯁꯤꯅꯦ ꯑꯩꯗꯤ ꯃꯊꯪ ꯆꯍꯤ ꯃꯊꯪ ꯆꯍꯤꯏ ꯐꯖꯅ ꯍꯣꯠꯅꯔꯒꯦ ꯍꯟꯗꯛ ꯁ ꯍꯥꯏꯁꯤꯗꯤ ꯍꯣꯠꯅꯕ ꯍꯣꯠꯅꯗꯕ ꯑꯦꯛꯖꯥꯝꯗꯣ ꯈꯔ ꯊꯥꯔꯒꯦ ꯁꯤꯅꯤ ꯑꯩꯅ ꯍꯥꯏꯔꯤꯁꯤꯦ ꯑꯦꯛꯖꯥꯝ ꯈꯔ ꯊꯥꯒꯦ ꯈꯟꯗ꯭ꯔꯁꯨ ꯃꯊꯪ ꯆꯍꯤꯗꯤ ꯍꯣꯠ ꯅꯗꯤ ꯍꯅꯗꯛꯁ‌ꯦ ꯑꯩꯁꯦ ꯑꯗꯨꯝ ꯑꯩꯁꯦ ꯊꯕꯛ ꯇꯧꯔ ꯂꯩꯔꯦ ꯁꯤꯅꯦ ꯑꯩꯅ ꯍꯥꯏꯁꯦ ꯌꯨꯝ ꯊꯣꯛꯂꯛꯑꯁꯨ ꯄꯩꯁꯥ ꯈꯔ ꯈꯨꯠꯇ ꯄꯥꯏꯔ ꯊꯣꯛꯅꯤꯡꯉꯤꯁꯤꯅꯤ
ꯎꯝ ꯑꯈ ꯑꯃꯨꯛꯇꯪ ꯊꯣꯛꯂꯛꯑꯝꯕꯕꯨꯗꯤ ꯌꯥꯏ ꯆꯥꯛꯀꯧꯕ ꯃꯌꯥ ꯀꯩ
ꯑꯗꯨ ꯑꯩ ꯊꯣꯛꯂꯛꯄꯁꯨ ꯌꯥꯏ ꯑꯃꯔꯣꯝꯗ꯫ ꯊꯣꯛꯔꯛꯄ ꯍꯥꯏꯁ ꯏꯅꯥꯎꯄꯥꯗꯣ ꯃꯥꯗꯣ ꯆꯪ ꯇꯥꯔꯗꯤ ꯃꯊꯟꯇ ꯆꯪꯕ ꯈꯣꯠꯄ ꯍꯥꯏꯗꯣ ꯃꯥꯗꯣ ꯆꯪꯕꯗꯣ ꯑꯃꯨꯛ ꯌꯨꯝꯊꯣꯛꯑꯒ ꯑꯃꯨꯛ
ꯃꯥ ꯀꯥꯏ ꯇꯝꯅꯤ ꯍꯥꯏꯅꯣ
ꯃꯥꯗꯣ ꯐꯤꯖꯤꯀꯦꯜꯒꯤ ꯇꯝꯃꯅꯤ ꯍꯧꯖꯤꯛ ꯑꯦꯛꯖꯥꯝ ꯊꯥꯗ꯭ꯔꯤ ꯁꯤ ꯌꯨ ꯇꯤ ꯊꯥꯗ꯭ꯔꯤꯌꯦꯕ ꯃꯣꯏꯒꯤ
ꯑꯥ
ꯑꯗꯨ ꯊꯥꯔꯀꯥꯟꯗ ꯃꯥꯔꯛꯇꯨ ꯋꯥꯡ ꯇꯥꯔꯗꯤ ꯍꯌꯦꯡ ꯑꯣꯏꯒꯦꯔꯥ ꯑꯗꯒꯤ ꯒꯨꯍꯥꯇꯤꯁꯤꯗ ꯑꯣꯏꯒꯦꯔꯥ ꯕ꯭ꯔꯥꯟꯅꯦꯕ ꯒꯨꯍ꯭ꯋꯥꯍꯥꯇꯤꯗ ꯂꯩꯔꯤꯁꯦ꯫ ꯑꯗꯨꯅ ꯐꯤꯖꯤꯀꯦꯜꯒꯤꯗ ꯑꯗꯨ ꯇꯝꯅꯕ ꯍꯥꯏ ꯍ ꯑꯗꯣ ꯈꯪꯗꯦ ꯂꯥꯏꯔꯤꯛꯇꯨ ꯄꯥꯏꯔ ꯄꯥꯗ꯭ꯔꯤꯔ ꯂꯥꯏꯔꯤꯛ ꯄꯥꯗ꯭ꯔꯒꯁꯨ ꯃꯥ ꯇꯨꯌꯦꯜꯞꯇꯨ ꯃꯣꯏ ꯁ꯭ꯀꯨꯜꯗꯨꯁꯨ ꯃꯥꯔꯛꯄꯃꯥꯡꯗ ꯋꯥꯡꯉꯤꯗꯅ
ꯎꯝ
ꯃꯥꯔꯛ ꯈꯔ ꯋꯥꯉꯛ ꯇꯥꯔꯗꯤ ꯀꯣꯂꯦꯖꯇꯨ ꯈꯤꯇꯪ ꯐꯕ ꯑꯃ ꯑꯣꯏꯇꯥꯥꯔꯗꯤ ꯌꯥꯝ ꯐꯠꯇꯕ ꯑꯣꯏꯇꯥꯥꯔꯁꯨ ꯈꯤꯇꯪ ꯐꯕ ꯑꯃꯗꯗꯤ ꯊꯥꯖꯤꯟꯕ ꯌꯥꯅꯤꯗꯅ꯫
ꯌꯥꯏ ꯑꯗꯨꯏꯗꯤ꯫
ꯑꯗꯨꯒꯤ ꯑꯩꯅ ꯁꯨꯝ ꯈꯜꯂ ꯂꯩꯕ ꯑꯗꯨ ꯍꯌꯦꯡ ꯑꯩ ꯌꯨꯝ ꯊꯣꯛꯂꯛꯑꯣ ꯃꯥ ꯃꯊꯟꯇ ꯊꯥꯖꯤꯟ ꯌꯥꯔꯣꯏ ꯑꯩꯒ ꯆꯪꯃꯤꯟꯅꯧ꯫ ꯈꯣꯠꯃꯤꯟꯅꯧ ꯍꯥꯏ ꯇꯥꯔꯗꯤ ꯑꯩꯁꯨ꯫ ꯍꯥꯏꯐꯦꯠ ꯊꯣꯛꯎꯔꯒ ꯍꯥꯏꯐꯦꯠ꯫ ꯊꯣꯛꯎꯔꯒ ꯆꯪꯗꯗꯤ ꯌꯥꯔꯣꯏ
ꯑꯆꯥ ꯑꯆꯥ꯫
ꯑꯗꯨ ꯖꯨꯟ ꯖꯨꯂꯥꯏ ꯖꯨꯂꯥꯏꯒꯤ ꯋꯥꯔꯤꯅꯤꯗ ꯖꯨꯂꯥꯏ ꯍꯣꯏ ꯖꯨꯟ ꯖꯨꯂꯥꯏ ꯖꯟ ꯖꯨꯟꯒ ꯅꯠꯇꯦ ꯖꯨꯂꯥꯏꯒꯤ ꯋꯥꯔꯤꯅꯤꯗ꯫
ꯍꯣꯏꯅꯦ ꯑꯗꯨꯋꯥꯏꯗꯕꯨ ꯑꯣꯏꯗꯣꯏꯅꯤꯅꯦ ꯑꯦꯛꯖꯥꯝ ꯍꯥꯏꯗꯣꯛꯑꯀꯥꯟꯗ ꯂꯧꯗꯧꯕ ꯍꯥꯏꯗꯧ
ꯍꯣꯏꯅꯦ ꯑꯗꯨꯗꯤ꯫
ꯑ ꯖꯨꯟ ꯂꯥꯁ ꯋꯤꯛꯇꯕꯨꯗꯤ ꯑꯩꯁꯨ ꯌꯨꯝ ꯊꯣꯛꯑꯅꯤ꯫
ꯌꯦꯡꯉꯅꯤ ꯈꯪꯗꯦ ꯑꯩꯁꯦ ꯀꯩꯗꯧꯗꯣꯏꯅꯣ ꯍꯟꯗꯛ ꯆꯍꯤꯁꯤꯗ ꯑꯩꯒꯤ ꯑꯦꯛꯖꯥꯝ ꯀꯩꯀꯥ ꯊꯥꯔꯒ ꯈꯟꯗꯧ ꯃꯥꯟ ꯃꯤꯡꯒꯤ ꯁꯨꯝ ꯊꯥꯎ ꯅꯨꯡꯉꯥꯏꯔꯦ ꯍꯥꯏꯗꯤ ꯑꯦꯛꯁꯄꯤꯔꯦꯟꯁ ꯑꯣꯏꯅꯀꯣ
ꯎꯝ
ꯑꯦꯛꯖꯥꯝ ꯊꯥꯕꯩꯅꯤꯇꯤꯅꯤꯌꯣ ꯀꯃꯥꯏ ꯀꯃꯥꯏꯅ ꯇꯧꯋꯦ꯫
ꯍꯣꯏ ꯐꯔꯦ ꯐꯔꯦ ꯑꯗꯨꯗꯤ ꯅꯪꯖꯨ ꯀꯩ ꯀꯩ꯫ ꯇꯧꯊꯣꯛꯆꯔꯨꯔꯣ꯫
ꯍꯣꯏ ꯍꯣꯏ ꯏꯇꯥꯎ ꯍꯌꯦꯡ ꯑꯃꯨꯛ ꯇꯧꯔꯁꯤ ꯏꯇꯥꯎ ꯍꯣꯏ ꯍꯣꯏ ꯇꯝꯃꯣ ꯏꯇꯥꯎ ꯒꯨꯠ ꯅꯥꯏꯠ꯫